ꯍꯜꯂꯣ ꯇꯥꯕ꯭ꯔꯣ
ꯇꯥꯏꯌꯦ
ꯍꯜꯂꯣ
ꯇꯥꯏꯌꯦ
ꯑꯣ ꯈꯔ ꯈꯔꯗꯤ ꯁꯦꯡꯉꯦ ꯈꯔ ꯈꯔ ꯁꯦꯡꯗꯦ
ꯎꯝ
ꯀꯩꯗꯔꯝꯃꯤꯅꯣ
ꯕ꯭ꯔꯁ ꯇꯧꯕ ꯂꯣꯏꯔꯒ ꯍꯦꯞꯄꯝꯕꯅꯤ ꯅꯪꯗꯤ
ꯍꯥ
ꯕ꯭ꯔꯁ ꯇꯧꯕ ꯂꯣꯏꯔꯒ ꯍꯤꯞ ꯄꯝꯕꯅꯦ ꯅꯪꯗꯤ ꯇꯥꯗꯕ꯭ꯔꯣ
ꯑꯩꯅ ꯉꯥꯡꯕꯁꯤ ꯐꯖꯅ ꯇꯥꯕ꯭ꯔꯥ ꯅꯉꯣꯟꯗ
ꯇꯥꯏꯌꯦ ꯅꯪꯅ ꯉꯥꯡꯕꯗꯨꯗꯤ ꯐꯖꯅ
ꯑꯣ ꯐꯖꯅ ꯇꯥꯗꯕ ꯑꯩꯉꯣꯟꯗ
ꯎꯝ ꯀꯩꯅꯣꯗꯣ ꯈꯔ ꯂꯩꯈꯠꯂꯣ ꯚꯣꯂꯨꯝꯗꯣ
ꯑꯩ ꯀꯩꯗꯧꯔꯝꯃꯤꯅꯣ ꯍꯥꯏꯔꯣ
ꯍꯣꯏ
ꯀꯩ ꯍꯥꯏꯅ ꯇꯥꯗꯦ
ꯚꯣꯂꯨꯝꯗꯣ ꯈꯔ ꯂꯩꯈꯠꯂꯣ
ꯇꯥ ꯇꯔꯦ
ꯇꯥꯗꯕ꯭ꯔꯣ
ꯅꯪ ꯃꯐꯝꯗꯣ ꯍꯥꯏꯐꯦꯠ ꯍꯣꯡꯉ ꯌꯦꯡꯒꯦꯔ ꯇꯥꯗꯦꯅꯦ
ꯅꯪ ꯅ ꯉꯥꯡꯕꯗꯤ ꯐꯖꯅ ꯇꯥꯏꯌꯦ
ꯍꯜꯂꯣ
ꯎꯍꯝ ꯇꯥꯗꯕ꯭ꯔꯣ ꯍꯜꯂꯣ
ꯇꯥꯕꯔꯣ
ꯇꯥꯏꯌꯦ
ꯑꯣ ꯇꯥꯏꯌꯦ ꯍꯥꯏꯕꯗꯨꯗꯤ ꯇꯥꯕ ꯑꯇꯩꯗꯤ ꯇꯥꯗꯕ
ꯅꯪ ꯚꯣꯂꯨꯝꯗꯣ ꯈꯔ ꯂꯩꯈꯠꯂ ꯌꯦꯡꯉꯣ
ꯑꯩꯅ ꯅꯍꯥꯟꯁꯨ ꯏꯃꯥꯟꯅꯕꯤꯒ ꯐꯣꯟ ꯐꯣꯜꯑꯌꯦ ꯐꯣꯟ ꯇꯧꯋꯦꯕꯀꯣ ꯇꯧꯕꯗꯁꯨ ꯐꯖꯅ ꯇꯥꯟꯅꯗꯦꯕ ꯈꯔ ꯈꯔ ꯁꯨꯃꯥꯏꯅ ꯇꯥꯔꯒ ꯉꯁꯤꯅꯗꯤ ꯍꯦꯟꯅ ꯇꯥꯏ
ꯅꯪꯒꯤ ꯕꯣꯂꯨꯝꯗꯣ ꯈꯔ ꯂꯩꯈꯠꯂꯒ ꯌꯦꯡꯉꯣ
ꯍꯥꯥ
ꯅꯪꯒꯤ ꯚꯣꯂꯨꯝꯗꯣ ꯈꯔ ꯂꯩ ꯈꯜꯂꯣꯕ
ꯀꯩ ꯍꯥꯏꯅꯣ ꯇꯥꯗ꯭ꯔꯦ ꯈꯔ ꯀꯟꯅ ꯉꯥꯡꯉꯛꯀꯦꯔꯥ ꯀꯩ ꯍꯥꯏꯅꯣ ꯇꯥꯗ꯭ꯔꯦ ꯀꯟꯅ ꯉꯥꯡꯉꯗꯤ ꯇꯥꯕ ꯃꯥꯜꯂꯦ
ꯅꯪꯒꯤ ꯚꯣꯂꯨꯝꯗꯣ ꯈꯔ ꯂꯩꯈꯠꯂꯣ ꯍꯥꯕ ꯕꯥ
ꯇꯥꯗꯥꯔ꯭ꯦ
ꯎꯝ ꯑꯩꯉꯣꯟꯗꯗꯤ ꯁꯦꯡꯅ ꯇꯥꯏꯌꯦ ꯅꯪꯅ ꯉꯥꯡꯉꯤꯗꯣ ꯇꯥꯕ꯭ꯔꯣ
ꯍꯥꯎ
ꯍꯜꯂꯣ
ꯐꯖꯟꯅ ꯇꯗꯦꯕꫭ
ꯍꯜꯂꯣ
ꯍꯥꯎ
ꯇꯥꯗꯕ꯭ꯔꯣ
ꯍꯜꯂꯣ ꯍꯥꯎ
ꯇꯥꯗꯕ꯭ꯔꯣ
ꯀꯩꯗꯧꯔꯝꯃꯤꯅꯣ
ꯍꯦꯞꯄꯤꯌꯦ ꯅꯪꯗꯤ
ꯍꯥꯥ
ꯍꯤꯞꯄꯤꯌꯦ ꯅꯪꯗꯤ
ꯑꯣ ꯐꯔꯦ ꯐꯔꯦ
ꯅꯪꯗꯤ
ꯑꯩꯗꯤ ꯆꯥ ꯊꯛꯄ ꯂꯣꯏꯔꯝꯕꯗ ꯉꯥꯏꯔꯤꯌꯦ
ꯎꯝ
ꯀꯔꯤ ꯌꯦꯟꯁꯥꯡ ꯊꯣꯡꯗꯣꯏꯅꯣ
ꯑꯣꯛ ꯊꯣꯡꯒꯦ
ꯍꯥꯥ
ꯑꯣꯛ ꯊꯣꯡꯒꯦ
ꯑꯣ ꯑꯩꯗꯤ ꯈꯪꯗꯦ ꯑꯩꯗꯤ ꯑꯗꯨꯝ ꯄꯪꯈꯪ ꯍꯣꯡꯖꯤꯜꯂꯅꯤ ꯌꯦꯡꯉꯒ
ꯅꯣꯏꯔꯣꯝꯗ ꯅꯣꯡ ꯆꯨꯕ꯭ꯔꯣ
ꯀꯃꯥꯏ ꯀꯃꯥꯏ ꯇꯧꯔꯤꯒꯦ ꯍꯧꯖꯤꯛꯀꯥꯟꯁꯤꯕꯣ
ꯅꯨꯡꯉꯥꯏꯔꯤꯌꯦ ꯅꯪꯗꯤ
ꯅꯨꯡꯉꯥꯏꯒꯗꯕꯅꯤ ꯆꯨꯝꯃꯦ ꯑꯩꯁꯨ ꯑꯗꯨꯝ ꯅꯨꯡꯉꯥꯏꯔꯤ ꯈꯪꯗꯦ ꯄꯨꯡꯂꯩ ꯂꯩꯔꯤ ꯅꯣꯡ ꯆꯤꯡꯒꯤ ꯐꯤꯕꯝꯁꯤ ꯀꯃꯥꯏꯅ ꯇꯧꯒꯦ ꯑꯗꯣꯝꯗ
ꯅꫭꯡꯁꯤꯡꯒꯤ ꯐꯤꯕꯝꯁꯦ ꯉꯔꯥꯡꯗꯤ ꯆꯨꯗꯦ ꯉꯁꯤ ꯗꯤ ꯃꯪꯗꯤ ꯃꯪꯉꯦ ꯆꯨꯒꯗ꯭ꯔꯥ ꯆꯨꯔꫭꯏꯗ꯭ꯔꯥ ꯈꯪꯗꯦ
ꯎꯝ ꯁꯤꯗꯗꯤ ꯅꯣꯡꯃꯪꯂꯤ ꯃꯪꯂꯤ ꯀꯩꯅꯣꯝ ꯇꯧꯋꯦ
ꯀꯣꯂꯦꯖ ꯆꯠꯀꯗ꯭ꯔꯣ
ꯍꯥꯥ
ꯀꯣꯂꯦꯖ ꯆꯠꯀꯗ꯭ꯔꯣ
ꯅꯣꯡꯕꯨꯗꯤ ꯆꯨꯗꯦ ꯅꯣꯡ ꯃꯪꯒꯤ ꯃꯪꯒꯤ ꯇꯧꯕ ꯅꯪꯗꯤ ꯀꯥꯜꯁ ꯀꯨꯝꯕ ꯆꯠꯂꫭꯏꯗ꯭ꯔꯣ
ꯆꯠꯂꯣꯏ ꯅꯪꯗꯤ ꯆꯠ
ꯑꯣ ꯑꯩ ꯀ꯭ꯂꯥꯁ ꯆꯠꯇꯣꯏꯅꯤꯅꯦ ꯉꯁꯤꯁꯦ ꯀ꯭ꯂꯥꯁꯁꯦ ꯍꯟꯗꯛꯇꯤ ꯈꯔ ꯇꯣꯏꯔꯦ
ꯎꯝ
ꯑꯅꯥ ꯑꯌꯦꯛ ꯇꯤ ꯌꯥꯎꯗꯕ ꯅꯠꯇ꯭ꯔꯣ
ꯑꯅꯥ ꯑꯌꯦꯛ ꯌꯥꯎꯗꯦ ꯈꯣꯡ ꯈꯔ ꯅꯥꯏꯌꯦꯕ ꯋꯥꯜꯀꯤ ꯆꯦꯟꯕꯒꯤ
ꯎꯝ ꯍꯥꯥꯏ ꯍꯣꯏ ꯐꯥꯔꯦ
ꯅꯪꯗꯤ
ꯑꯩ ꯑꯩꯁꯨ ꯀꯩꯁꯨ ꯌꯥꯎꯗꯦ ꯑꯗꯨꯝ ꯐꯔꯤ ꯍꯥꯏꯇꯥꯔꯦ
ꯅꯪꯒꯤ ꯈꯨ ꯅꯥꯕꯗꯨꯗꯤ ꯐꯔꯕꯣ
ꯍꯥꯥ
ꯅꯪꯒꯤ ꯈꯨ ꯅꯥꯕꯗꯨꯗꯤ ꯐꯔꯕꯣ
ꯇꯥꯗꯔ ꯅꯪ ꯉꯁꯤ ꯊꯕꯛ ꯂꯩꯕ꯭ꯔꯣ
ꯑꯩ ꯊꯕꯛ ꯍꯣꯔꯦꯟ ꯊꯕꯛ ꯑꯃ ꯆꯠꯀꯅꯤ ꯒꯥꯔꯤ ꯂꯧꯕ ꯑꯗꯨꯒ ꯑꯂꯛ ꯑꯒ ꯋꯥꯜꯀꯤ ꯏꯡ ꯆꯦꯟꯒꯅꯤ
ꯑꯩꯗꯤ ꯊꯕꯛꯁꯦ ꯉꯁꯤꯁꯦ ꯀ꯭ꯂꯥꯁ ꯆꯠꯇ꯭ꯔꯤꯉꯩꯗ ꯊꯕꯛꯁꯦ ꯁꯨꯃꯥꯏꯅ ꯐꯤ ꯅꯨꯡ ꯈꯔ ꯁꯤꯠꯇꯣꯛꯑꯝꯃꯒ ꯈꯣꯠꯇꯣꯛꯑꯝꯃꯒ ꯁꯨꯃꯥꯏꯅ ꯀ꯭ꯂꯥꯁ ꯆꯠꯄꯒꯤ ꯆꯥꯛ ꯊꯣꯡꯉ ꯈꯣꯠꯂꯒꯅ ꯈꯜꯂꯤ ꯉꯟꯁꯨ ꯉꯜꯂꯤꯕꯅꯤꯅ ꯑꯗꯨꯝ ꯇꯧꯕꯅꯤꯅ ꯈꯪꯗꯦ ꯍꯧꯖꯤꯛꯀꯥꯟꯁꯦ ꯁꯥꯁꯨ ꯌꯥꯝ ꯁꯥꯒꯠꯂꯤꯑꯦ ꯅꯣꯡꯁꯨ ꯅꯣꯡ ꯃꯪꯉꯒꯔ ꯃꯪꯉꯦ ꯅꯨꯡꯁꯥ ꯁꯥꯔꯒꯅ ꯑꯁ ꯈꯥꯡ ꯉꯔꯛꯄ ꯉꯝꯗꯦ ꯑꯩꯒꯤꯗꯤ ꯑꯩꯩꯀꯥꯁꯦ ꯐꯦꯟꯁꯨ ꯂꯩꯇꯦ ꯑꯗꯨꯅ ꯌꯥꯝ ꯁꯥꯏꯑꯦ ꯅꯪꯒꯤꯗꯤ ꯐꯦꯟ ꯂꯩꯕ꯭ꯔꯣ
ꯑꯩꯒꯤ ꯐꯦꯟ ꯂꯩꯔꯝꯃꯤ ꯑꯗꯨ ꯌꯥꯗ꯭ꯔꯦ
ꯑꯣ ꯍꯪꯅꯗ ꯁꯥ ꯌꯥꯝꯅ ꯅꯨꯡꯁꯥꯁꯦ ꯍꯧꯖꯤꯛꯀꯥꯟꯁꯦ ꯃꯅꯤꯄꯨꯔꯁꯦ ꯃꯤꯣꯏꯅꯗꯤ ꯂꯩꯕ ꯅꯨꯡꯉꯥꯏ ꯍꯥꯏ ꯑꯗꯣ ꯌꯥꯗ꯭ꯔꯦ ꯍꯧꯖꯤꯛꯀꯥꯟꯗꯤ ꯑꯗꯨꯝ ꯃꯄꯥꯟꯂꯣꯝꯒ ꯃꯥꯟꯅꯁꯤꯜꯂꯛꯑꯦ ꯅꯨꯡꯁꯥꯁꯦ ꯁꯥꯔꯒꯅ ꯁꯥꯏ ꯁꯥꯗ꯭ꯔꯒꯅ ꯇꯧꯔꯤꯁꯤꯅꯦ ꯑꯗꯨꯝ ꯅꯣꯡ ꯃꯪꯅꯤ ꯁꯥꯔꯤ ꯇꯧꯔꯒ ꯂꯥꯏꯛ ꯁꯥꯕꯗꯣ ꯈꯥꯡꯕ ꯉꯝꯗ꯭ꯔꯦ ꯀꯩꯅꯣꯒ ꯌꯧꯋꯦ ꯊꯥꯔꯇꯤ ꯐꯣꯔ ꯐꯥꯏꯚ ꯑꯁ ꯐꯣꯔꯇꯤ ꯌꯧꯕꯁꯨ ꯌꯥꯎꯋꯤꯅꯦ ꯅꯣꯡꯃꯪꯒꯤ ꯁꯥꯕꯁꯦ ꯑꯗꯨꯅ ꯑꯗꯨꯝ ꯆꯞ ꯃꯥꯟꯅ ꯈꯜꯂꯛꯄ ꯄꯣꯠꯅꯤꯅ ꯁꯥꯕꯁꯦ ꯁꯥꯔꯒꯅ ꯈꯔ ꯈꯔ ꯁꯥꯕ ꯆꯤꯡꯁꯤꯗ ꯎ ꯋꯥꯁꯦ ꯂꯣꯏ ꯌꯥꯟꯊꯠꯅꯔꯕꯅꯤꯅ ꯍꯥꯟꯅꯒꯤꯗꯣ ꯑꯣꯏꯗ꯭ꯔꯦ ꯃꯤ ꯊꯥꯏꯅꯗꯤ ꯑꯩꯈꯣꯏꯒꯤ ꯏꯄꯥ ꯏꯄꯨꯒꯤ ꯃꯇꯝꯗꯗꯤ ꯃꯤ ꯂꯥꯡꯕꯟꯒꯤ ꯇꯔꯄꯣꯟꯁꯦ ꯏꯪꯉꯦꯅ ꯍꯥꯏꯅꯗ꯭ꯔꯣ ꯈꯨꯠ ꯏꯁꯤꯡ ꯏꯁꯤꯡ ꯄꯥꯏꯕ ꯇꯜꯂꯦꯅ ꯑꯗꯨ ꯍꯣꯏ ꯍꯧꯖꯤꯛ ꯃꯇꯝꯗꯗꯤ ꯂꯥꯡꯕꯟꯁꯦ ꯁꯥꯔꯦ ꯍꯨꯃꯥꯡ ꯊꯧꯔꯦ ꯐꯅ ꯊꯥꯅꯔꯦꯕ ꯅꯠꯇ꯭ꯔꯣ
ꯃꯥꯅꯦ ꯃꯥꯅꯦ
ꯈꯪꯗꯦꯗ ꯌꯥꯝꯅ ꯑꯣꯜꯂꯦ ꯍꯥꯏꯇꯥꯔꯦ ꯃꯇꯝꯁꯦ
ꯅꯣꯏꯔꯣꯝꯗꯤ ꯍꯩꯅꯧ ꯄꯥꯟꯕ꯭ꯔꯣ
ꯑꯝ ꯐꯔꯦ ꯐꯔꯦ ꯅꯪꯗꯤ ꯑꯗꯨꯝ ꯀꯩꯀꯩ ꯍꯣꯠꯅꯔꯒ ꯀꯩ ꯑꯃ ꯑꯃ ꯑꯗꯨꯝ ꯇꯧꯔꯤꯕ ꯅꯠꯇ꯭ꯔꯣ ꯍꯥꯟꯅꯒꯤ ꯑꯗꯨꯃꯥꯏ ꯍꯥꯟꯅ ꯇꯧꯕꯁꯨꯣ
ꯎꯝ ꯍꯥꯟꯅꯒꯤ ꯑꯗꯨꯃꯥꯏꯅ ꯑꯗꯨ
ꯄꯩꯁꯥ ꯅꯨꯪꯁ ꯎꯝ ꯄꯩꯁꯥ ꯅꯨꯡꯁꯥ ꯈꯔ ꯇꯥꯟꯁꯤꯟꯅꯕ ꯈꯣꯠꯆꯟꯅꯕ ꯌꯦꯡꯉꯣ ꯍꯥꯏ
ꯍꯣꯏ
ꯈꯪꯗꯦ ꯄꯩꯁꯥꯁꯦ ꯑꯗꯨꯝ ꯏꯃꯥ ꯏꯄꯥꯗꯒꯤ ꯅꯤꯔ ꯂꯩꯕꯁꯤꯁꯨ ꯌꯥꯗꯦ ꯅꯈꯣꯏꯅ ꯈꯔ ꯇꯥꯟꯁꯤꯟꯗꯕꯁꯨ ꯅꯠꯇ꯭ꯔꯣ
ꯎꯝ
ꯑꯗꯨꯅꯦ
ꯅꯪ ꯅꯪ ꯅꯪꯗꯤ ꯀꯔꯤ ꯀꯔꯤ ꯇꯧꯔꯤꯒꯦ
ꯀꯩ ꯍꯥꯏꯕ
ꯅꯪꯗꯤ ꯀꯔꯤ ꯀꯔꯤ ꯇꯧꯔꯤꯒꯦ
ꯑꯣ ꯎꯝ ꯈꯪꯗꯦꯅꯦ ꯒ꯭ꯌꯥꯟ ꯑꯃ ꯇꯥꯗꯦꯗ ꯑꯩꯖꯨ ꯑꯗꯨꯝ ꯍꯥꯟꯅ ꯇꯧꯕꯗꯣ ꯇꯧꯔꯤ ꯑꯗꯨꯅ ꯌꯦꯡꯕ ꯍꯜꯂꯅꯤ
ꯑꯃ ꯑꯃ ꯇꯧꯔꯥꯒ ꯑꯉꯥꯡꯖꯨ ꯇꯨꯏꯁꯟ ꯇꯧꯕ ꯐꯪꯉꯗꯤꯅ ꯇꯨꯏꯁꯟ ꯇꯧꯕꯒꯤ ꯈꯔ ꯊꯤꯕꯅꯦ ꯑꯗꯣ ꯑꯉꯥꯡꯁꯨ ꯏꯐꯪ ꯐꯪꯗꯦ ꯑꯩꯅ ꯂꯩꯔꯤꯕ ꯃꯐꯝꯁꯦ ꯍꯥꯏꯗꯤ ꯍꯥꯏꯗꯤ ꯃꯤꯅꯧ ꯑꯣꯏꯕꯗꯣ ꯑꯩꯅ ꯑꯗꯨꯒꯤ ꯑꯉꯥꯡ ꯇꯨꯏꯁꯟ ꯅꯨꯡꯁꯟ ꯇꯧꯕꯒꯤꯖꯦ ꯀꯌꯥ ꯈꯪꯅꯗꯕꯅꯤꯅ ꯐꯪꯗꯦ ꯍꯥꯏꯕ ꯑꯗꯨꯅ ꯈꯪꯅꯕ ꯃꯤꯗꯨꯕꯨꯗꯤ ꯐꯕ ꯑꯈꯣꯏ ꯑꯥꯒꯤ ꯂꯩꯀꯥꯏꯗꯗꯤ ꯁꯤꯗ ꯑꯩꯅꯒ ꯈꯔꯅꯤ ꯂꯩꯕꯁꯦ ꯑꯗꯨꯝ ꯅꯪ ꯂꯩꯔꯗꯨꯏꯔꯥ ꯑꯉꯥꯡ ꯇꯨꯏꯁꯟ ꯇꯧꯕꯤꯌꯣ ꯈꯣꯠꯂꯣꯅ ꯑꯗꯨꯃꯥꯏꯅ ꯑꯗꯨꯝ ꯍꯥꯏꯗꯣꯏꯅꯦ ꯑꯗꯣ ꯁꯤ ꯂꯥꯛꯑꯒꯗꯤ ꯇꯨꯏꯁꯟꯒ ꯑꯝꯇ ꯐꯪꯗꯔꯦ ꯇꯨꯏꯁꯟ ꯅꯨꯡꯁꯟꯗ ꯇꯧꯔꯗꯤ ꯈꯔ ꯄꯩꯁꯥꯗꯨꯖꯨ ꯑꯃꯗꯩꯩ ꯑꯃꯗꯒꯤ ꯈꯔꯁꯨ ꯇꯥꯟꯁꯤꯟꯗꯧꯕ ꯋꯥꯔꯦꯅꯦ ꯍꯧꯖꯤꯛꯀꯥꯟꯁꯦ ꯂꯥꯟꯒ ꯇꯧꯕꯖꯤꯗ ꯁꯨꯐꯝ ꯅꯣꯝꯐꯝ ꯑꯝꯖꯨ ꯈꯪꯗꯦ ꯈꯪꯗꯦꯗ ꯀꯃꯥꯏꯅ ꯀꯌꯥꯝ ꯀꯨꯏꯅꯕꯨ ꯁꯨꯃꯥꯏꯅ ꯍꯤꯡꯒꯤꯗꯣꯔꯤꯕ ꯒ꯭ꯌꯥꯟ ꯑꯃ ꯇꯥꯗꯦ ꯈꯪꯗꯦ ꯑꯗꯨꯅ ꯋꯥꯔꯤꯁꯦ ꯂꯥꯟꯖꯤꯁꯨ ꯇꯟꯖꯥꯖꯤꯗ ꯅꯠꯇ꯭ꯔꯥ ꯂꯥꯟꯖꯨ ꯇꯟꯖꯥꯖꯤꯗꯥ ꯑꯃꯨꯛ ꯇꯧꯁꯤꯜꯂꯛꯑꯦꯕ ꯃꯌꯥꯝ ꯋꯥꯅꯔꯤꯉꯩꯖꯤꯗ ꯑꯈꯣꯏꯒꯤ ꯂꯝꯒꯤ ꯂꯥꯟꯗꯁꯨ ꯅꯠꯇꯅ ꯃꯄꯥꯟꯂꯝꯒꯤ ꯂꯥꯟꯖꯨ ꯑꯃꯨꯛ ꯇꯧꯔꯛꯇꯅ ꯍꯧꯖꯤꯛ ꯊꯥꯎ ꯇꯥꯡꯕꯅ ꯇꯥꯡꯕ ꯄꯣꯠ ꯇꯥꯡꯕꯅꯇꯥꯡꯕ ꯇꯧꯈꯠꯅꯔꯛꯏꯁꯦ ꯂꯥꯟꯖꯤꯅ ꯑꯐꯕꯖꯦ ꯀꯩꯝꯇ ꯄꯨꯔꯛꯇꯦꯖꯤꯅꯦ ꯈꯪꯗꯦꯗ ꯌꯥꯝꯅ ꯃꯤꯖꯤꯡꯖꯦ ꯂꯥꯟꯖꯦ ꯑꯋꯥꯕꯖꯦ ꯈꯪꯉꯦꯅ ꯑꯗꯨꯝ ꯈꯪꯅꯔ ꯂꯩꯔꯕ ꯄꯣꯠꯁꯤꯗ ꯑꯗꯨꯝ ꯇꯧꯅꯩꯌꯦ ꯂꯥꯟꯖꯦ ꯂꯦꯞꯅꯗꯦ ꯑꯃꯅ ꯑꯃꯅ ꯂꯦꯞꯅꯗꯦ ꯀꯃꯥꯏꯅ ꯇꯧꯗꯣꯏꯅꯣ ꯈꯪꯗꯦ ꯍꯣꯏ ꯑꯗꯨꯗꯤ ꯐꯔꯦ ꯐꯔꯦ ꯅꯪꯁꯨ ꯇꯧꯊꯣꯛꯆꯔꯣ ꯑꯩꯁꯨ ꯊꯝꯃꯒꯦꯀꯣ
ꯍꯣꯏ ꯊꯝꯃꯒꯦ ꯀꯣꯟꯅ ꯁꯥꯟꯅꯔꯖꯤ